ꯍꯜꯂꯣ ꯇꯥꯕꯔ ꯑꯗꯨꯃꯥꯏ ꯇꯧꯅꯣ ꯀꯩꯒꯤꯅꯣ ꯍꯥꯏꯌꯨꯅꯦ ꯍꯩꯅꯗꯦꯗ
ꯅꯪ ꯀꯔꯤꯅꯣ ꯍꯥ
ꯅꯪꯉꯣꯡꯗ ꯅꯠꯇꯦꯕ
ꯏꯁ ꯀꯔꯤꯅꯣ ꯑꯗꯨꯗꯤ
ꯑꯗꯣ ꯍꯧꯖꯤꯛ ꯆꯥꯛ ꯆꯥꯔꯦ ꯍꯧꯖꯤꯛ ꯑꯥ ꯀꯩꯅꯣ ꯄꯥꯕꯨꯡꯅ ꯖꯣꯛꯀꯤ ꯌꯥꯝ ꯅꯣꯛꯅꯤꯡꯕ ꯍꯥꯏꯕꯤꯕ ꯑꯗꯨꯒꯤ ꯅꯣꯛꯑꯒ ꯂꯩꯕ ꯑꯗꯨꯝ ꯇꯥꯔꯦ
ꯀꯔꯤ ꯀꯔꯤ ꯖꯣꯛ ꯀꯔꯤ ꯖꯣꯛ ꯍꯥꯏꯕ
ꯑꯁ ꯑꯃꯨꯛꯀ ꯍꯥꯏꯔꯗꯤ ꯑꯃꯨꯛ ꯅꯣꯛꯅꯤꯡꯒꯅꯦꯕ ꯍꯥꯏꯕ ꯌꯥꯔꯣꯏ
ꯑꯥ ꯀꯥꯏꯗꯦ ꯑꯗꯨꯝ ꯍꯥꯏꯌꯣ
ꯏꯁ ꯑꯃꯨꯛ ꯅꯣꯛꯑꯗꯤ ꯌꯥꯔꫭꯕ ꯑꯗꯨ ꯅꯪ ꯀꯩ ꯃꯊꯦꯜ ꯆꯥꯒꯦ ꯉꯁꯤꯒꯤꯗꯤ
ꯉꯥꯍꯩ ꯃꯔꯨꯝ ꯆꯥꯏ
ꯎꯝ ꯍꯩ ꯑꯁ ꯃꯔꯨ ꯈꯛꯇ ꯆꯥꯕ ꯌꯥꯕꯔꯅꯦ
ꯎꯝ ꯎꯝ ꯆꯥꯔꯕ ꯃꯇꯨꯡꯒꯤ ꯑꯁ ꯃꯅꯝ ꯅꯝꯔꯦ
ꯑꯁ ꯅꯪ ꯅꯪ ꯀꯩꯒꯤ ꯄꯨꯝꯕ ꯆꯥꯒꯦ
ꯈꯪꯗꯦ ꯏꯆꯦꯅ ꯏꯆꯦ ꯑꯃꯥꯅꯅꯦ ꯃꯥꯁꯨ ꯍꯥꯏꯗꯕ ꯑꯩ ꯆꯠꯅꯤ ꯈ꯭ꯋꯥꯏ ꯆꯠꯅꯤꯡꯅꯀꯥꯟꯗ
ꯑꯣ ꯌꯥꯝ ꯍꯥꯎꯅ ꯆꯥꯕ ꯃꯥꯜꯂꯦꯅꯦ ꯑꯗꯨꯗꯤ
ꯃꯀꯨꯝꯗꯨꯕꯨ ꯀꯅꯥꯅ ꯆꯥꯕ ꯍꯥꯎꯗꯣꯏꯅꯣ ꯌꯨꯝꯗ ꯀꯌꯥꯝ ꯆꯠꯆꯔꯦ ꯍꯥꯏꯕ
ꯑꯩ ꯉꯁꯤ ꯌꯦꯡ ꯆꯥꯏ
ꯊꯖꯗꯦꯗ ꯎꯝ ꯅꯣꯏ ꯑꯗꯨꯃꯥꯏ ꯇꯧꯔꯗꯤ ꯂꯣꯏꯔꯦ ꯀꯩꯅꯣ ꯑꯗꯨꯃꯥꯏ ꯅꯣꯛꯀꯅꯣ
ꯑꯁ ꯌꯥꯝ ꯅꯣꯛꯅꯤꯡꯉꯦ ꯅꯪꯒꯤ ꯋꯥꯇꯥꯖꯦ
ꯀꯩ ꯇꯧꯔꯤꯒꯦ
ꯌꯦꯟ ꯆꯥꯏ ꯍꯥꯏꯔꯒ ꯊꯥꯖꯗꯦꯗ
ꯊꯥꯖꯠꯇꯔꯕꯒꯤꯅꯦ ꯀꯩꯅꯣ ꯊꯥꯖꯠꯇꯔꯥꯗꯤ ꯊꯥꯖꯠꯇꯕꯅꯤ ꯀꯩꯅꯣ ꯑꯃꯥ ꯍꯦꯠꯇꯤ ꯀꯩ ꯇꯧꯕ
ꯑꯗꯨꯝ ꯂꯩꯔꯦꯗ ꯃꯤꯡꯁꯦꯜ ꯌꯦꯡꯔꯒ
ꯎ ꯑꯗꯨꯒꯤ ꯆꯠꯖꯔꯦ ꯅꯪꯁꯨ ꯕꯦꯔꯅꯤꯗ ꯂꯣꯏꯔꯦꯅꯦ
ꯅꯪꯅ ꯍꯦꯟꯅ ꯕꯦ
ꯑꯗꯨꯗꯤ ꯑꯗꯨꯝ ꯅꯣꯛꯔꯒ ꯂꯩꯔꯗꯤ ꯀꯃꯥꯏ ꯌꯥꯗꯣꯏꯅꯣ ꯀꯩꯅꯣ ꯍꯥꯏꯕꯅꯤ ꯑꯉꯥꯎꯕꯤ ꯇꯥꯏꯞꯇ
ꯅꯪꯗꯤ ꯄꯨꯡ ꯀꯌꯥꯗ ꯊꯨꯝꯗꯣꯏꯅꯣ
ꯑꯩꯗꯤ ꯑꯗꯨꯝ ꯊꯦꯡꯅ ꯇꯨꯝꯃꯤꯅ ꯍꯥꯏꯗꯤ ꯄꯨꯡ ꯇꯔꯥ ꯑꯅꯤ ꯑꯃ ꯁ꯭ꯋꯥꯏꯗ ꯑꯁ ꯅꯪ ꯑꯗꯨꯃꯥꯏꯅ ꯇꯧꯔꯗꯤ ꯌꯥꯔꯣꯏꯃꯦ ꯅꯪꯗꯤ
ꯑꯩ ꯀꯩꯝ ꯇꯧꯗꯦꯗ ꯑꯗꯨꯝ
ꯇꯨꯝꯕ ꯍꯥꯏꯕꯅꯦ
ꯑꯩ ꯈꯪꯗꯦꯗ ꯑꯗꯨꯝ ꯑꯗꯨꯝ ꯉꯥꯏꯍꯥꯛ ꯂꯩꯔꯗꯤ ꯑꯗꯨꯝ ꯇꯨꯝꯃꯅꯤ
ꯑꯁꯦꯡꯕ꯭ꯔꯣ
ꯍꯣꯏ ꯕꯣ ꯎꯝ ꯍꯣꯏ ꯊꯥꯖꯒꯗꯕꯅꯦ ꯀꯩꯅꯣ ꯕꯣꯜꯁꯨ ꯌꯦꯡꯉꯣꯏꯗꯝꯅꯤꯅ
ꯑꯗꯨ ꯅꯨꯡꯉꯥꯏ ꯉꯁꯤꯗꯤ ꯀꯔꯤ ꯀꯔꯤ ꯇꯧꯔꯦ
ꯉꯁꯤꯗꯤ ꯑꯗꯨꯝ ꯌꯨꯝꯗ ꯂꯩꯗ
ꯌꯨꯝꯗ ꯂꯩꯌꯦꯕ
ꯎꯝ
ꯅ ꯑꯩꯕꯨ ꯌꯦꯡ ꯑꯩꯕꯨ ꯑꯣꯏꯗꯦꯕꯨ ꯀꯅ ꯑꯣꯔꯠꯅꯤꯀꯣ
ꯀꯩꯒꯤ
ꯈꯪꯗꯦ ꯆꯨꯝꯅ ꯍꯥꯏꯕꯅꯤꯗ
ꯅꯗꯤ ꯍꯣꯔꯦꯟ ꯕꯣꯜ ꯌꯦꯡꯗꯣꯏꯔ ꯑꯗꯨꯗꯤ
ꯑꯩ ꯀꯔꯤ ꯀꯔꯤ ꯀꯔꯤ ꯀꯔꯤ ꯀꯟꯇ꯭ꯔꯤꯅꯣ ꯉꯁꯤ ꯁꯥꯟꯅꯕꯁꯦ
ꯑꯩ
ꯏꯕꯥꯅꯤ ꯆꯞ ꯃꯥꯟꯅꯕ ꯑꯗꯨꯗꯗꯤ ꯀꯔꯤꯅꯣ ꯍꯥꯏꯕꯅꯦ ꯅꯪꯉꯣ ꯉꯥꯎꯕꯖꯥꯠꯂꯥ
ꯀꯔꯤꯅꯣ ꯑꯁ ꯅꯪ
ꯅꯪꯕꯤꯔꯀꯗꯅꯤ ꯀꯦ ꯅꯅꯦ ꯑꯩꯕꯨ ꯅꯥꯄꯪꯕ ꯇꯥꯏꯞꯇ
ꯏ ꯅꯪꯗꯤ ꯍꯧꯖꯤꯛ ꯀꯩꯗꯧꯔꯒ ꯂꯩꯒꯦ
ꯑꯦ ꯍꯧꯖꯤꯛꯀꯛꯇ ꯆꯥꯛ ꯆꯥꯕꯒꯤ ꯍꯥꯝꯅꯦ ꯃꯌꯥꯝ ꯆꯥꯕꯒꯤ ꯄꯨꯛ ꯌꯥꯝ ꯐꯨꯜ ꯑꯣꯏ ꯗꯥꯏꯖꯦꯁꯟ ꯇꯧꯅꯤꯡꯉꯥꯏ ꯋꯥꯛ ꯆꯠꯂꯤ
ꯑꯁ ꯄꯨꯡ ꯇꯔꯥꯃꯥꯊꯣꯏꯗ ꯊꯟꯗ ꯋꯥꯛ ꯆꯠꯄ
ꯌꯨꯝꯒꯤ ꯃꯅꯥꯛꯇꯅꯤꯗ
ꯑꯣ ꯅꯠꯇꯨꯡꯗ ꯀꯩꯅꯣꯝ ꯏꯟꯅꯔꯅꯤ
ꯑꯦ ꯑꯗꯨꯝꯃꯥꯏ ꯇꯧꯒꯅꯨ
ꯀꯤꯕ꯭ꯔꯥ
ꯑꯗꯨ ꯏꯆꯦ ꯑꯃꯁꯨ ꯂꯣꯠꯅ ꯃꯅꯨꯡꯗ ꯂꯩꯕ ꯎꯌꯦ ꯗꯨꯀꯥꯟꯗꯗꯤ ꯐꯥꯎꯗꯦꯗ
ꯑꯗꯨ ꯀꯅꯥ ꯈꯪꯕ ꯅꯪ ꯅꯪꯒꯤ ꯅꯇꯨꯡꯗ ꯑꯃꯨꯛ ꯅꯪꯒꯤ ꯅꯇꯨꯡꯗ ꯃꯨꯁꯨꯛ ꯃꯨꯕ ꯖꯤꯖꯤꯠ ꯇꯧꯔꯗꯤ
ꯃꯉꯥꯜ ꯂꯩꯌꯦ ꯀꯩꯝꯇ ꯀꯥꯏꯗꯦ ꯇꯕ꯭ꯔꯥ
ꯀꯩ ꯃꯉꯥꯜꯂꯣ ꯍꯥꯏꯁꯦ ꯂꯥꯏꯠꯀꯤ ꯃꯉꯥꯜꯂ ꯅꯠꯇ꯭ꯔꯒ ꯊꯥꯒꯤ ꯃꯉꯥꯜꯂꯅꯦ
ꯕꯥꯜꯐꯀꯤ ꯃꯉꯥꯜꯅꯤꯗ
ꯑꯗꯨ ꯃꯤ ꯑꯇꯩꯗꯤ ꯇꯨꯝꯅꯔꯝꯅꯤꯗꯅ
ꯎꯝ ꯇꯧꯗꯕꯁꯨ ꯌꯥꯎꯋꯦ ꯏꯆꯦ ꯑꯃꯥꯗꯣ ꯇꯧꯗ꯭ꯔꯤꯗ ꯃꯥꯁꯨ ꯈꯪꯗꯦ ꯑꯗꯨꯝ ꯂꯦꯝꯃꯒ ꯋꯥꯔꯤ ꯁꯥꯥꯟꯅꯕ ꯇꯥꯥꯏ ꯃꯥꯁꯨ ꯅꯪꯒ ꯃꯥꯜꯂꯦ
ꯀꯩꯅꯣ ꯇꯨꯃꯤꯟ ꯂꯩꯔꯤꯁꯤꯅ
ꯑꯩꯁꯨ ꯑꯗꯣ ꯍꯥꯏꯒꯦ ꯇꯧꯕꯅꯤ ꯅꯉꯣꯟꯗ
ꯌꯥꯔꯦ
ꯀꯩꯅꯣ
ꯍ ꯑꯩꯁꯨ ꯅꯣꯛꯇꯕ ꯀꯨꯏꯔꯦꯗ ꯉꯁꯤ ꯈꯛꯇ ꯅꯣꯛꯄ ꯐꯪꯉꯦ
ꯑꯁ ꯑꯗꯨꯗꯤ ꯎ ꯀꯞꯄꯒ ꯂꯩꯕ ꯃꯥꯜꯂꯦꯅꯦ
ꯑꯁ ꯀꯩꯅꯣ ꯃꯥꯏ ꯃꯤꯠꯀ ꯄꯣꯝꯃꯒ ꯂꯩꯕ ꯃꯥꯜꯂꯦꯅꯦ ꯑꯗꯨꯗꯤ
ꯑ ꯑꯗꯨꯝ ꯅꯠꯇꯦ ꯍꯥꯏꯗꯤ ꯅꯣꯛꯅꯤꯡꯉꯥꯏ ꯃꯔꯝ ꯂꯩꯇꯕ
ꯏꯁ
ꯑꯩꯁꯨ ꯃꯤꯅꯥ ꯖꯣꯛ ꯇꯦꯔꯁꯨ ꯅꯣꯛꯇꯦꯕꯥ ꯑꯗꯨꯅ ꯅꯪ ꯅꯣꯛꯄꯗꯤ ꯑꯁ ꯈꯥꯡꯕ ꯉꯝꯗꯦꯍꯦ ꯅꯪꯒꯤ ꯈꯨꯅꯣꯛ
ꯀꯔꯤꯅ ꯃꯤꯅ ꯖꯣꯞ ꯖꯣꯞ ꯇꯧꯕ ꯅꯣꯛꯔꯒ ꯑꯩꯅ ꯑꯩꯅ ꯅꯣꯛꯄ ꯀꯩꯅꯣ
ꯅꯪꯒꯤ ꯈꯨꯅꯣꯛꯇꯣ ꯅꯣꯛꯅꯤꯡꯕ
ꯑꯗꯨꯗꯤ ꯌꯥꯏꯅꯦ
ꯎꯝ
ꯍꯌꯦꯡꯗꯤ ꯀꯩꯗꯧꯔꯅꯤ ꯅꯪꯗꯤ
ꯍꯌꯦꯡ ꯈꯪꯗꯦ ꯑꯩ ꯑꯩꯈꯣꯏ ꯏꯃꯥꯟꯅꯕꯤꯁꯤꯡꯗ ꯑꯃꯨꯛꯀ ꯆꯠ ꯃꯣꯏꯕꯨ ꯚꯤꯖꯤꯠ ꯇꯧꯅꯤꯡꯉꯥꯏ ꯆꯠꯀꯗꯕ ꯃꯥꯜꯂꯤ ꯃꯣꯏꯕꯨꯁꯨ ꯅꯤꯡꯁꯤꯡꯉꯦ ꯍꯣꯁꯇꯦꯜꯗꯣ ꯃꯣꯏꯗꯤ ꯂꯥꯛꯑꯣ ꯂꯥꯛꯑꯣ ꯍꯥꯏꯑꯦ
ꯑꯣ ꯅ ꯑꯗꯨꯅ ꯍꯧꯖꯤꯛꯇꯤ ꯀꯅꯥ ꯀꯅꯥ ꯂꯩꯔꯤꯅꯣ
ꯑꯩꯈꯣꯏ ꯆꯤꯆꯦ ꯑꯅꯤꯁꯨ ꯂꯩꯌꯦ
ꯑꯣ ꯃꯣꯏ ꯃꯣꯏ ꯃꯣꯏꯆꯦꯗ ꯂꯩꯃꯤꯟꯅꯕ ꯑꯣꯏꯔꯝꯅꯤ ꯑꯗꯨꯗꯤ
ꯑꯩꯔꯣ ꯁꯤꯔꯦ
ꯀꯩꯅꯣ
ꯄꯥꯎꯈꯣꯡ ꯇꯧꯋꯦ ꯅꯪ ꯍꯣꯏ ꯍꯥꯏꯗ ꯁꯤꯔꯦ ꯍꯥꯏꯕꯅꯤꯗ
ꯑꯗꯣ ꯑꯃꯨꯛꯀ ꯑꯩꯈꯣꯏ ꯇꯧ ꯑꯗꯨ ꯇꯧꯁꯤꯔꯥ
ꯌꯥꯔꯣꯏꯌꯦ ꯁꯤꯗꯤ
ꯇꯧꯕ ꯌꯥꯏ ꯍꯥꯏꯕ
ꯌꯥꯗꯦꯕ
ꯇꯧꯅꯤꯡꯗꯦ
ꯍꯣꯏ
ꯁꯤꯅꯦ
ꯅꯪ ꯉꯥꯁꯤ ꯉꯥ ꯉꯥ ꯑꯄꯨꯝꯕ ꯆꯥꯏ ꯍꯥꯏꯕꯗꯣ
ꯈꯪꯗꯦꯗ ꯍꯌꯦꯡꯗꯤ ꯍꯌꯦꯡ ꯊꯣꯛꯄ ꯇꯧꯔꯅꯤꯗ
ꯑꯗꯣ ꯋꯥꯈꯜꯗ ꯂꯩꯗꯕ꯭ꯔꯣ ꯁꯤ ꯇꯧꯅꯤ ꯈꯣꯠꯂꯅꯤ ꯍꯥꯏꯕꯗꯣ
ꯀꯣꯏꯕ ꯆꯠꯇꯣꯏꯔꯥ ꯀꯩꯗꯧꯅꯤꯅꯣ
ꯀꯣꯏꯕ ꯆꯠꯂꯤꯗꯨꯗ ꯀꯣꯏꯕ ꯆꯠꯂꯤ ꯀꯗꯥꯏꯗꯥꯏ ꯆꯠꯂꯦ ꯅꯣꯏꯗꯤ
ꯎ ꯃꯊꯪꯗꯤ ꯀꯥꯏꯗ ꯀꯣꯏꯕ ꯀꯣꯏꯐꯝ ꯂꯩꯌꯦꯕ ꯌꯥꯝ ꯐꯖꯕ ꯖꯕ ꯑꯗꯨꯗ ꯑꯣꯏꯅ ꯀꯣꯏꯕ ꯆꯠꯂꯦ
ꯃꯤ ꯂꯩꯕ꯭ꯔꯣ ꯃꯤꯅ ꯍꯥꯏ ꯈꯪꯉꯗꯤ ꯍꯥꯏꯕꯤꯌꯨꯅ
ꯑꯩꯗꯣ ꯃꯃꯤꯡꯗꯣ ꯀꯥꯎꯈꯔꯕꯗꯨꯒꯤꯅꯤꯗ ꯃꯃꯤꯡꯗꯣ ꯈꯪꯗꯕ
ꯀꯪꯂꯥ ꯑꯣꯏꯔꯝꯅꯤ
ꯈꯪꯗꯦ ꯃꯃꯤꯡꯗꯤ
ꯍꯧꯖꯤꯛ ꯑꯃꯨꯛ ꯇꯨꯃꯤꯟꯅ ꯂꯩ ꯑꯗꯨ
ꯎꯝ ꯅꯦꯅꯣ ꯐꯠꯇꯕꯒꯤ ꯑꯣꯏꯔꯝꯅꯤ
ꯎ ꯅ ꯁ ꯐ
ꯅꯪ ꯃꯔꯛ ꯃꯔꯛꯇ ꯕꯣꯜ ꯌꯦꯡꯕ꯭ꯔꯥ
ꯕꯣꯜ ꯑꯁ ꯑꯩꯅ ꯁꯞꯄꯣꯔꯠ ꯇꯧꯕ ꯀꯟꯗ꯭ꯔꯦ ꯁꯤꯕꯗ ꯑꯁꯪꯗ꯭ꯔꯦ ꯍꯧꯖꯤꯛꯇꯤ ꯑꯩ ꯑꯃꯛꯀꯥ ꯆꯥꯡꯂꯛꯂꯅꯤꯄꯦ
ꯑꯦꯁ ꯁ꯭ꯄꯦꯟ ꯅꯪ ꯍꯥꯟꯅ ꯇꯧꯕꯗꯨꯗꯤ ꯀꯩꯗ ꯀꯩꯗ ꯇꯧꯕ
ꯆ ꯏꯅꯦ ꯀꯩꯅꯅ
ꯑꯥ
ꯎꯁꯨ ꯇꯧꯔꯅꯤꯗ
ꯇꯧꯗꯦ ꯑꯗꯨꯗ ꯃꯤ ꯑ ꯑꯦꯜꯕ ꯑꯗꯨꯒꯤꯅꯦꯕꯣ ꯍꯣꯏ ꯑꯗꯨꯅꯦ ꯑꯩꯗꯤ
ꯍꯩꯕꯁꯤꯡꯗꯤ ꯑꯗꯨꯝ ꯍꯩꯕꯁꯤꯡ ꯁꯤꯕ ꯇꯥꯕ
ꯃꯤꯁ ꯑꯗꯨꯗꯤ ꯃꯤꯁꯤꯗꯨ ꯄꯥꯡꯕꯒꯤ ꯑꯣꯏꯔꯕꯝꯅꯤꯅ ꯍꯤꯡꯍꯧꯤꯗ
ꯃꯥꯖꯥ ꯍꯥꯏꯌꯦꯡ ꯁꯤꯅꯤ ꯑ ꯇꯔ ꯇꯔꯤꯛ ꯍꯥꯏ ꯑꯃ ꯑꯅꯤꯗ ꯁꯅꯥꯅꯤ ꯍꯥꯏ
ꯈꯪꯗꯦꯗ ꯃꯣꯏꯅ ꯂꯛ ꯐꯥꯔꯗꯤ ꯈꯪꯗꯦ ꯃꯣꯏ ꯃꯣꯏ ꯉꯔꯥꯡ ꯁꯥꯟꯅꯕꯗꯣ ꯔꯤꯐ꯭ꯔꯤꯃꯦꯟꯗꯣ ꯌꯥꯝ ꯉꯥꯡꯅꯕ ꯑꯗꯨꯅꯦ
ꯑꯇ ꯑꯩꯗꯤ ꯁꯤꯍꯟꯅꯤꯡꯉꯤꯕ
ꯑꯩꯗꯤ ꯅꯣꯏ ꯆꯤꯠ ꯆꯨꯠꯀ ꯄꯅꯍꯟꯅꯤꯡꯕꯅꯦꯕ
ꯑꯗꯨꯅꯦ ꯑꯩꯗꯤ ꯑꯀꯟ ꯑꯀꯟꯕꯒ ꯄꯅꯅꯤꯡꯕ ꯀꯗꯤ ꯃꯣꯏ ꯃꯣꯏ ꯃꯁꯤ ꯏꯅꯦꯃꯤ ꯑꯣꯄꯣꯅꯦꯟꯁꯤꯡꯗꯤ ꯑꯁꯣꯟꯕ ꯉꯥꯛꯇ ꯐꯦꯃꯁ ꯑꯣꯏꯗꯕ ꯉꯇ ꯑ
ꯑꯗꯨ ꯑꯗꯨꯗꯤ ꯎꯝ ꯀꯩꯅꯣ ꯃꯣꯏꯁꯨ ꯀꯩꯅꯣ ꯑꯐꯥꯎ ꯑꯐꯥꯎꯕꯒ ꯊꯦꯡꯅꯔꯕꯅꯤꯗ
ꯊꯦꯡꯅꯔꯁꯨ ꯃꯣꯏꯒꯤ ꯑꯣꯄꯣꯅꯦꯟꯁꯤꯡꯗ ꯐꯥꯎ ꯅꯗꯦ ꯏ ꯄꯣꯔꯇꯨꯒꯜꯒꯨꯝꯕ ꯁꯄꯦꯟꯒꯨꯝꯕ ꯐ꯭ꯔꯥꯟꯁꯀꯨꯝꯕ ꯅꯣꯔꯃꯦꯌꯥꯒꯨꯝꯕ ꯄꯨꯟꯅ ꯍꯥꯏ
ꯅꯠꯇꯦ ꯏꯖꯤꯞꯇꯨꯗ ꯏꯖꯤꯞꯁꯨ ꯃꯣꯏ ꯄ꯭ꯂꯦꯠꯇꯣ ꯌꯥꯝ ꯐꯖꯩꯕ ꯑꯗꯨ ꯃꯣꯏꯁꯨ ꯑꯗꯨꯝ ꯂꯤꯡꯕꯅꯦ ꯀ ꯅꯣꯇꯕꯅꯦꯕ
ꯎ ꯍꯗꯛ ꯐꯥꯎꯕꯁꯤꯡꯗꯨꯁꯨ ꯈꯠꯅꯔꯗꯤ ꯅꯨꯡꯉꯥꯏꯅꯩ ꯑꯗꯨꯅ
ꯎꯝ
ꯂꯥꯟꯒꯁꯨ ꯄꯨꯅꯔꯒꯗꯤ ꯐꯅ ꯂꯩꯣꯏꯕ
ꯍꯥꯥ
ꯍꯂꯗ
ꯍꯣꯏ ꯑꯗꯣ ꯃꯤꯁꯤ ꯃꯣꯏ ꯑꯅꯤ ꯎꯝ ꯊꯦꯡꯅꯔꯗꯤ ꯐ ꯑꯗꯨꯕ ꯃꯥꯗ ꯉꯥꯏꯔꯦꯅꯦ ꯍꯣꯏ ꯑꯩ ꯖꯤꯗ ꯆꯪꯉꯦ ꯑꯃꯗ ꯉꯥꯏꯔꯦ ꯑꯦ ꯕꯤꯗ ꯆꯪꯉꯦ ꯑꯃꯗ ꯉꯥꯏꯔꯦ ꯎ ꯅꯨꯄꯤ ꯑꯃꯅ ꯑꯃꯨꯛꯀ ꯀꯄꯤ ꯇꯧꯕꯗꯣ ꯃꯥꯒꯤ ꯑꯦꯛꯇꯤꯡꯗꯣ ꯑꯗꯨꯅꯈꯣꯏ ꯆꯥꯏꯔꯦꯅꯦ
ꯄꯁ
ꯍꯣꯏ ꯑꯗꯨꯁꯨ ꯌꯥꯝ ꯃꯥꯜꯂꯤꯅꯤ
ꯍ ꯌꯥꯝꯅ ꯃꯁꯥ ꯃꯛ ꯑꯣꯏ
ꯌꯥꯝ ꯉꯥꯎꯕ ꯃꯤ ꯑꯃꯨꯂꯑꯦ ꯑꯣ ꯍꯦꯂꯦꯟꯗ
ꯍꯥꯝ
ꯃꯤ ꯉꯥꯎꯕ ꯌꯥꯝ ꯍꯦꯟꯒꯠꯂꯛꯑꯦꯕ ꯃꯥꯗꯣ ꯃꯤꯕꯨ ꯎꯝ ꯃꯥꯕꯨ ꯄꯥꯝꯕꯗꯣ
ꯑ ꯃꯣꯏ ꯑꯦꯐꯦ ꯆꯝꯚꯥꯏ ꯍ ꯑ ꯅꯖꯨꯔꯥ
ꯍꯁ ꯍꯥꯏꯗ ꯅꯠꯇꯦ
ꯍ
ꯇꯣꯏ
ꯑꯗꯨꯝ ꯈꯖ ꯅꯥꯇꯩ ꯄꯥꯝꯗꯦ
ꯎ
ꯀꯩꯅꯣ
ꯁꯄꯣꯠ ꯇꯧꯅꯤꯡ ꯍꯟꯗꯛꯛꯇ ꯉꯟꯇꯥ ꯁꯤꯔꯕꯅꯤꯅ
ꯄꯩꯅ ꯑꯁꯦꯡꯅꯦ ꯍꯣꯏ ꯑꯗꯨꯒ ꯃꯤ ꯑ ꯑꯃꯇ ꯁꯞꯄꯣꯔꯠ ꯇꯧꯕ ꯈꯪꯉꯦ
ꯍꯥꯥ
ꯅꯪ ꯅꯪ ꯅꯍꯥꯟ ꯑꯩꯈꯣꯏꯗꯤ ꯀꯅꯥꯝꯇ ꯁꯄꯣꯔꯠ ꯇꯧꯕ ꯈꯪꯗꯦꯕ
ꯍꯣꯏ ꯑꯗꯨꯅꯦ ꯃꯃꯥꯡꯉꯩꯗ ꯀꯔꯤꯝ ꯌꯦꯡꯗꯦꯕꯚꯥꯏꯌꯦꯦ
ꯎꯝ ꯀꯅꯥꯗꯒꯤ ꯅꯃꯔꯝ ꯀꯗꯥꯏꯗꯒꯤ
ꯑꯠꯇꯇꯩ ꯁꯔꯨꯝ ꯄꯥꯟꯒ ꯑꯝ ꯄꯨꯔꯥꯕꯤꯔꯥꯑ ꯑꯗꯨꯅꯤ ꯂꯣꯏꯃꯤ ꯂꯣꯏꯃꯤ ꯁꯥꯙꯨ ꯂꯣꯏꯃꯤ ꯑꯗꯨꯖ ꯅꯣꯏꯅꯤ ꯅ ꯂꯏꯗꯅꯤ